ꯍꯂ
ꯍꯜꯂꯣ
ꯑꯥ ꯍꯜꯂꯣ ꯑꯣꯕ ꯀꯃꯥꯏ ꯀꯃꯥꯏ ꯇꯧꯔꯤꯒꯦꯕ꯭ꯔꯣ ꯇꯥꯏ ꯇꯥꯏꯕ꯭ꯔꯣ
ꯍꯧꯖꯤꯛ ꯣ ꯌꯅꯤ ꯌꯥ ꯇ ꯍꯧꯖ
ꯑꯣ ꯕꯣ ꯕꯣꯜꯗꯤ ꯀꯅꯥ ꯁꯞꯄꯣꯔꯠ ꯇꯧꯒꯦ ꯅꯣꯔꯋꯦ ꯅꯠꯇ
ꯉꯁꯤꯗꯤ ꯐ꯭ꯔꯥꯟꯁ ꯑꯣꯏꯔꯕꯝꯅꯤꯅ
ꯕ꯭ꯔꯣ ꯐ꯭ꯔꯥꯟꯁ ꯁꯞꯄꯣꯔꯠ ꯕ꯭ꯔꯣ ꯐ꯭ꯔꯥꯟꯁ ꯁꯞꯄꯣꯔꯠ ꯇꯧꯒꯗ꯭ꯔꯣ
ꯍꯣꯏ ꯅꯪꯗꯤ
ꯑꯩꯁꯨ ꯐ꯭ꯔꯥꯟꯁꯦꯝꯕꯨ꯭ꯔꯣ
ꯑꯣ
ꯑꯗꯣ ꯕ꯭ꯔꯣ ꯄꯨꯡꯗꯤ ꯇꯥꯗꯣꯔꯦ ꯑꯗꯣ ꯀꯃꯥꯏꯅ ꯇꯧꯕꯁꯦ ꯄꯨꯡꯗꯤ ꯇꯥꯔꯦ ꯑꯗꯣ ꯗꯗ꯭ꯔꯣꯄꯨ
ꯑꯗꯨꯝ ꯌꯦꯡꯉꯒ ꯑꯗꯨꯝ ꯇꯧꯔꯗꯤ ꯌꯥꯏꯅ
ꯑꯣ ꯐ ꯑꯣꯦ ꯑꯝꯕꯣ ꯑꯗꯣ ꯑ ꯀꯩ ꯋꯥ ꯕꯨꯗꯤꯤ ꯀꯩ ꯀꯩ ꯈꯨꯅꯕꯤ ꯀꯁꯦ
ꯑꯩ ꯍꯟꯗꯛ ꯁꯨꯇꯤ ꯂꯥꯛꯑꯔꯒ ꯑꯗꯨꯝ ꯂꯩꯕꯅꯦ ꯈꯨꯟꯗ
ꯊꯕꯛ ꯇꯧꯔꯕꯕ꯭ꯔꯣ ꯖꯣꯕꯀ ꯄꯥꯏꯔꯕ꯭ꯔꯣ
ꯅꯠꯇ ꯅꯠꯇꯦ
ꯀꯂꯦꯖ
ꯍꯣꯏ
ꯑꯣ ꯀꯣꯂꯦꯖ ꯀꯥꯏꯗ ꯏꯝꯐꯥꯜꯗ ꯇꯝꯕ꯭ꯔꯣ ꯀꯥꯏꯗ ꯇꯝꯒꯦ
ꯍꯔ
ꯏꯝꯐꯥꯜ ꯗꯤ ꯑꯦꯝꯗ ꯅꯠꯇ꯭ꯔꯒ ꯀꯥꯏ
ꯍꯣꯏ ꯚꯥꯏ ꯑꯗꯨꯒꯨꯝꯕ ꯋꯥꯔꯤꯗ ꯉꯥꯡꯕ ꯌꯥꯗꯦ
ꯑꯥ
ꯌꯦ ꯇ ꯍꯥꯏꯈꯣ
ꯑꯩꯁꯨ ꯉꯁꯤꯅ ꯑꯍꯥꯟꯕꯅꯦꯕꯀꯣ
ꯍꯣꯏ ꯑꯗꯨꯝ ꯃꯤꯡꯁꯨ ꯉꯥꯡꯕ ꯌꯥꯗꯦ ꯑꯗꯨꯒ ꯍꯥꯡꯕ ꯌꯥꯗꯦ ꯑꯗꯨꯒ ꯂꯩꯐꯝ ꯁꯨ ꯍꯩꯕꯅ ꯌꯥꯗꯦꯕ ꯑꯗꯨꯝ ꯒ꯭ꯔꯨꯞꯇꯨꯁꯨ ꯑꯗꯨꯝ ꯂꯥꯡꯕꯅꯦ ꯑꯗꯣ ꯍꯣꯏ ꯉꯁꯤ ꯐꯥꯔꯁ ꯑꯣꯏꯕꯒꯤ ꯑꯣꯏꯔꯝꯁ
ꯎꯝ ꯍꯧꯖꯤꯛꯇ ꯍꯥꯏꯔꯝꯃꯦꯕꯀꯣ ꯍꯧꯖꯤꯛꯇ ꯃꯤꯡꯒ ꯄꯜꯂꯒ ꯍꯥꯏꯔꯝꯃꯦꯕ ꯂꯝꯒꯤ ꯃꯤꯡꯒ ꯇꯧꯔꯒ ꯃꯤ ꯑꯃ
ꯆꯛꯆꯔ ꯍ ꯐ ꯃꯊꯦ ꯆꯥꯔꯦ
ꯑꯩꯗꯤ ꯌꯦꯟ ꯆꯥꯏ ꯕ꯭ꯔꯣꯗꯤ
ꯑ ꯑꯩ ꯉꯁꯤ ꯁꯟꯁꯥꯗꯥꯏ
ꯑꯣ ꯁꯟꯁꯔ ꯍꯥꯎꯕꯔ ꯁꯁꯗꯤ ꯍꯕꯗ ꯁ ꯆꯥꯏ ꯌꯦꯌꯦ ꯂꯩꯩꯗꯤ ꯆꯁꯥꯅ ꯍꯥꯎꯑꯣꯣꯏꯗ
ꯏ ꯅ ꯍꯥꯎꯕꯅꯦ
ꯍ ꯑꯗꯣ
ꯅꯣꯡ ꯆꯨꯕ꯭ꯔꯥ ꯅꯈꯣꯏ ꯂꯩꯕ ꯃꯐꯝꯗ ꯑꯩꯈꯣꯏꯗꯤ ꯍꯧꯖꯤꯛ ꯅꯣꯡ ꯀꯟꯅ ꯆꯨꯕ ꯍꯧꯔꯤꯅꯦ
ꯑꯁ ꯑꯩꯈꯣꯏꯗꯤ ꯆꯨꯗꯦ ꯉꯁꯥꯏ ꯉꯁꯥꯏ ꯆꯨꯒꯦ ꯇꯧꯔꯝꯃꯦ ꯑꯣ ꯑꯩꯈꯣꯏꯁꯨ ꯃꯨꯠꯂꯦꯗ ꯁ꯭ꯋꯥꯏꯗ
ꯍꯧꯖꯤꯛꯇꯤ ꯂꯥꯏꯔꯤꯛ ꯂꯥꯏꯔꯤꯅ ꯈꯔ ꯂꯩꯥꯏꯔꯤꯗꯤ ꯃꯨꯠꯈꯦ ꯑ ꯐꯗꯦ
ꯃꯂꯦꯗ
ꯍꯥ ꯑꯣ ꯥꯏ ꯀꯣ ꯆꯂ ꯄꯨ ꯅꯤꯄꯥꯎꯗ ꯆ ꯀꯩꯂ ꯌꯥꯗ ꯔꯔꯤꯄ꯭ꯂꯥꯏ ꯍꯧꯖꯤꯛ ꯌꯣꯟꯕ ꯍꯧꯔꯛꯏꯗꯤ
ꯅꯦꯠ ꯁꯥꯎꯔꯦ ꯍꯣꯔꯦꯟ ꯏꯁꯄꯦꯟ ꯂꯩꯕ꯭ꯔꯥ ꯉꯁꯤ ꯑꯣ ꯀꯦꯌꯥꯁꯗ ꯑꯣ ꯂꯩ ꯏꯁꯄꯦꯡꯒꯤꯗꯤ ꯑꯗꯨꯝ ꯌꯦꯡꯕ ꯌꯥꯏꯗ
ꯎꯝ
ꯎꯝ
ꯊꯕꯛꯁꯨ ꯂꯩꯕꯅꯤꯅ ꯍꯌꯦꯡ ꯄ꯭ꯔꯣꯖꯦꯛ ꯀꯩꯀꯩꯗꯤ ꯑꯗꯨꯝ ꯀꯣꯂꯦꯖ ꯂꯣꯏꯔꯒ ꯀꯩꯀꯩ ꯇꯧꯒꯦꯅ ꯈꯜꯂꯒꯦ
ꯈꯪꯗꯦꯁ ꯀꯃꯥꯏꯅ ꯇꯧꯁ ꯑꯃꯨꯛ ꯃꯁꯇꯥꯔ ꯇꯝꯕꯅꯤ ꯑꯩꯈꯣꯏꯗꯤ
ꯑꯣ ꯃꯁꯥ ꯇꯧꯔꯒ ꯄꯤ ꯑꯩꯆ ꯗꯤ ꯇꯧꯒꯗ꯭ꯔꯥ ꯀꯩ ꯇꯧꯒꯅꯤ
ꯑꯣꯏꯗꯨ ꯇꯧ ꯁꯌꯥ
ꯎꯝ ꯂꯦꯞꯇ꯭ꯔꯤꯕꯀꯣ
ꯑꯣ
ꯁꯦꯟꯇ꯭ꯔꯦꯜ ꯖꯣꯕꯁ ꯀꯨꯝꯕꯗꯤ ꯑꯝꯇ ꯈꯟ ꯁꯨꯝ
ꯍꯥꯥ ꯍꯣꯏ ꯑꯗꯨꯒꯨꯝꯕꯁꯨ ꯑꯗꯨꯝ ꯇꯧ ꯇꯥꯏ ꯇꯧꯁꯨ ꯌꯥꯏ ꯦꯡꯀꯤꯡ ꯑꯣꯁꯨ ꯆꯥꯏ ꯇꯧꯕ
ꯑꯩꯗꯤ ꯒ꯭ꯔꯦꯖꯨꯋꯦꯁꯟ ꯂꯥꯁ ꯌꯔ ꯂꯣꯏꯔꯦꯕꯀꯣ
ꯑꯣ ꯌꯨꯝꯗ ꯀꯔꯤ ꯀꯔꯤ ꯇꯧꯕ꯭ꯔꯥ ꯑꯁꯨꯅꯤ ꯀ
ꯑꯩꯗꯤ ꯌꯨꯝꯗ
ꯀꯅ ꯃ ꯑꯣ ꯑꯩꯒꯤ ꯕꯦꯛꯒ꯭ꯔꯥꯎꯟ ꯃꯈꯣꯟ ꯌꯥꯝ ꯇꯥꯕ꯭ꯔꯥ ꯦ ꯁꯅꯦ
ꯍꯧꯗ ꯉꯥꯏꯔꯤꯕ ꯅꯠꯇ꯭ꯔꯣ ꯕꯣꯜꯗꯣ
ꯑꯣꯏꯁꯅꯤ ꯂꯥ ꯃꯤ ꯈꯔ ꯂꯩꯕꯒ ꯑꯗꯨꯝ ꯌꯥꯕ ꯑꯗꯨꯝ ꯃꯈꯣꯠ ꯌꯥꯝ ꯊꯣꯛꯇꯦꯀꯣ ꯄ
ꯀꯟꯅ ꯀꯩꯅꯣ ꯇꯧꯕꯕꯨꯗꯤ ꯅꯠꯇꯦ
ꯑꯣ ꯍ ꯑ ꯍ ꯑꯩ ꯂꯤꯅꯤ ꯀꯔꯤ ꯊꯄꯒꯦꯦ
ꯑꯩꯗꯤ ꯑꯩ ꯍꯌꯦꯡ ꯀꯩꯅꯣ ꯂꯥꯏꯕ꯭ꯔꯦꯔꯤ ꯆꯠꯀꯅꯦꯕꯀꯣ ꯑꯗꯨꯒꯤ
ꯑꯝ
ꯑꯩꯕꯤꯗ ꯌꯨꯝꯗꯗꯤ ꯂꯩ ꯄꯥꯕ ꯆꯪꯗꯦ ꯌꯗꯤ ꯃꯤ ꯃꯌꯥꯝꯗꯨꯒ ꯂꯥꯏꯔꯤꯛ ꯁꯨꯡꯐ ꯄꯥꯕ ꯆꯪꯗ꯭ꯔꯦ ꯑꯩ ꯂꯥꯏꯕ꯭ꯔꯦꯔꯤꯗ ꯑꯣꯏꯅ ꯄꯥꯜꯂꯨꯔꯒꯦꯅ
ꯍꯣꯏ ꯁꯨꯇꯤ ꯂꯩꯕꯅꯤ ꯑꯗꯨꯝ ꯂꯩꯥꯛꯕ ꯅꯦꯛꯁ ꯋꯤꯛꯗ ꯑꯗꯨꯝ ꯍꯜꯂꯛꯑꯅꯤ
ꯑꯗꯨꯕꯨ ꯐꯨꯠꯕꯣꯜ ꯐꯤ ꯐꯥꯗꯤ ꯇꯧꯔꯤ ꯑꯗꯣ ꯅꯦꯛꯁ
ꯍꯣꯏ ꯈꯔ ꯂꯥꯛꯑꯅꯤ ꯍꯥꯏꯗꯨꯔꯥ ꯂꯥꯛꯑꯗꯤ ꯑꯗꯨꯝ ꯌꯦꯡꯕ ꯇꯥꯔꯅꯦ ꯑꯩꯈꯣꯏ ꯔꯦꯡꯗꯋꯥꯏ ꯇꯤꯝꯁꯨ ꯌꯥꯎꯋꯦ ꯑꯩꯅ ꯑꯗꯨꯗ ꯌꯦꯡꯕ ꯇꯥꯔꯦꯅꯦ ꯑꯗꯨꯗꯤ ꯊ ꯌꯥꯕꯁꯨ ꯌꯥꯏ ꯑꯩꯈꯣꯏꯁꯨ ꯍꯣꯏ
ꯑꯣꯏꯔ
ꯑ ꯑꯗꯣ ꯔꯦꯡꯗꯥꯏꯗꯣ ꯁꯤꯗ ꯁꯥꯟꯅꯒꯗ꯭ꯔꯥ ꯀꯃꯥꯏꯅ ꯇꯧꯒꯅꯤ ꯈꯪꯗꯦ ꯑꯩꯕꯨ
ꯑ ꯔꯝꯄ ꯍꯧꯖꯤꯛꯀꯤ ꯃꯦꯠꯁꯤ ꯐꯖꯩꯌꯦ
ꯅꯠꯇꯦ ꯑꯅ ꯍꯥꯏꯗꯤ
ꯎꯂ ꯊꯥꯏ ꯃꯤ ꯂꯩꯔꯦ
ꯗꯁꯨ ꯌꯥꯗꯤꯗꯣ ꯍꯟꯗꯛ ꯃꯤꯇꯥꯏ ꯃꯤ ꯈꯔꯗꯤ ꯃꯤꯇꯩ ꯈꯔꯗꯤ ꯌꯥꯎꯋꯦ ꯍꯥꯏꯅꯩ
ꯑꯗꯨꯒꯕꯨꯗꯤ ꯑꯗꯣ ꯑꯩꯅ ꯍꯥꯏꯁꯤꯅ ꯁꯤꯗ ꯑꯩꯈꯣꯏ ꯁꯤꯗ ꯇꯥꯒꯗ꯭ꯔꯥ ꯅ ꯍꯥꯏꯕꯅꯦ ꯃꯣꯏ ꯁꯥꯟꯅꯒꯗꯕꯣ ꯑꯩꯈꯣꯏꯒꯤ ꯖꯒꯥꯁꯤꯗ ꯐꯖꯩꯌꯦ ꯐꯖꯩ
ꯑꯗꯨ ꯈꯪꯗꯦ ꯑꯇꯣꯞꯄ ꯏꯁꯇꯦꯠ ꯑꯇꯣꯞꯄꯗꯒꯤ ꯂꯥꯛꯑꯗꯤ ꯀꯃꯥꯏꯅ ꯇꯧꯅꯤ ꯑꯗꯨꯗꯤ ꯈꯪꯍꯥꯎꯗꯦ
ꯎꯝ
ꯍꯧꯖꯤꯛ ꯍꯧꯖꯤꯛꯐꯥꯎ ꯑꯩꯈꯣꯏ ꯈꯨꯨꯟꯗꯗꯤ ꯅꯣꯡ ꯆꯨꯔꯒ ꯂꯩꯏ
ꯎꯝ ꯑꯩꯏꯗꯤ ꯆꯨꯗ ꯑꯩꯈꯣꯏꯗꯤ ꯁꯥꯏꯑꯦ
ꯑꯣ ꯂꯣꯡ ꯆꯨꯔꯗꯤ ꯑꯩꯈꯣꯏꯗ ꯂꯥꯏ ꯂꯥꯛ ꯍꯣꯏ ꯏꯪꯗꯤ ꯏꯉ ꯅꯣꯡ ꯆꯨꯔꯗꯤꯀꯣ ꯑꯩꯈꯣꯏꯗꯤ ꯑꯗꯨꯝ ꯂꯥꯏꯠ ꯑꯣꯐ ꯇꯧꯕꯅꯦ ꯑꯗꯨ ꯅꯦꯠꯋꯥꯛꯁꯨ ꯀꯠ ꯇꯧꯕꯀꯣ ꯅꯪꯒꯤ ꯅꯪꯒꯤ ꯕꯦꯛꯒ꯭ꯔꯥꯎꯟ ꯃꯈꯣꯟ ꯊꯣꯛꯑꯦ ꯚꯥꯏ ꯍꯣꯏ ꯑꯩꯒꯤ ꯑꯩꯒꯤ ꯃꯈꯣꯟ ꯑꯃꯨꯛ ꯇꯥꯏꯕꯅꯤ
ꯑꯣ ꯁꯤ ꯈꯔ ꯐꯕ꯭ꯔꯥ
ꯉꯈꯀ ꯑꯩꯅ ꯂꯥꯎ ꯑꯩꯅ ꯕꯕꯨꯂꯨꯝ ꯈꯔ ꯂꯩꯥꯏꯈꯥꯄꯒꯤ ꯆꯠꯄꯝꯕꯂꯦ ꯏꯇꯪ ꯉꯥꯏꯈꯣ ꯀꯣ
ꯍ ꯍꯣ
ꯌꯥꯔ ꯌꯥꯏ ꯍꯧꯖꯤꯛ ꯇꯥꯗꯤꯀꯣ
ꯇꯥꯏꯇꯥ
ꯅꯍꯥꯟ ꯔꯦꯡꯗꯥꯥꯏꯒ ꯀ ꯑꯩ ꯂꯤꯛꯇ ꯇꯨ ꯑꯩ ꯂꯤꯛ ꯐ꯭ꯔꯤꯖ ꯅꯥꯕꯗꯣ ꯌꯡꯕ ꯆꯠꯄ꯭ꯔꯥ
ꯆꯂꯦꯕ꯭ꯔꯣ
ꯆꯂꯦ
ꯑꯥ ꯆꯂꯦ ꯆꯂꯦ
ꯑꯗꯨ ꯑꯩꯁꯨ ꯆꯠꯂꯦ ꯊꯦꯡꯅꯕꯁꯨ ꯌꯥꯏꯅꯦ ꯁꯛ ꯈꯪꯗꯕꯤ ꯈꯪꯗꯅꯕꯒꯤꯀꯣ ꯑ ꯍꯣꯏ ꯑꯣ
ꯃꯣꯏꯒꯤ ꯇꯤꯝꯁꯨ ꯐꯖꯕ ꯌꯥꯝ ꯐꯖꯕꯁꯨ ꯂꯩ ꯑꯗꯨꯝ ꯊꯤꯕ ꯅꯨꯃꯤꯠꯁꯨ ꯂꯩꯀꯣ ꯗꯥꯎꯗꯤ ꯗꯥꯎꯗꯤ ꯌꯥꯝ ꯂꯩꯕ ꯎ ꯍ
ꯅꯍꯥꯟ ꯃꯦꯠꯆ ꯑꯃ ꯑꯗꯨꯝ ꯀꯩꯅꯣ ꯇꯧꯈ꯭ꯔꯦ ꯄꯣꯛꯈꯤꯕꯗꯣ ꯃꯤ ꯑꯇꯩꯩꯅ ꯉꯝꯈꯤꯕꯗꯣ ꯃꯣꯏ ꯑꯇꯩ ꯒ꯭ꯔꯨꯞꯅ
ꯑꯝ ꯎꯝ
ꯑꯗꯨꯒ ꯑꯩ ꯉꯁꯥꯏ ꯕ꯭ꯔꯣꯒꯤ ꯈꯨꯟꯗ ꯏꯪꯉꯦꯕꯀꯣ
ꯍꯣꯏ ꯇꯥꯏ
ꯕ꯭ꯂꯣꯒꯤ ꯈꯨꯟꯗꯗꯤ ꯏꯪꯉꯦꯕꯀꯣ
ꯍꯣꯏ ꯌꯥꯝ ꯏꯪꯗꯦ ꯅꯣꯡꯁꯨꯨ ꯀꯥꯟꯅ ꯆꯨꯕꯅꯣ
ꯑ
ꯆꯜꯂꯣꯏ
ꯑꯣ ꯑꯗꯨ ꯑꯩ ꯑ ꯃꯟ ꯑꯃꯒꯨꯝꯕꯗꯤ ꯁꯨꯔꯕꯅꯤ ꯅꯣꯡ ꯆꯨꯕꯀꯣ ꯊꯥ ꯃꯥ ꯁꯨꯔꯤꯕ
ꯊꯥ ꯑꯃ ꯁꯨꯔꯦ ꯅꯣꯡ ꯆꯨꯕꯗꯣ ꯐ꯭ꯂꯠꯀꯨꯝꯕꯗꯤ ꯇꯧꯗ꯭ꯔꯣ ꯇꯧꯗꯕ꯭ꯔꯥ
ꯆꯤꯡꯗ ꯂꯩꯕꯒꯤꯀꯣ
ꯑꯣ ꯑꯣ ꯏꯁꯤꯡ
ꯆꯤꯡꯗ ꯂꯩꯕꯒꯤ ꯑꯗꯨꯒꯤꯗꯤ ꯀꯔꯤꯁꯨ ꯂꯦꯟꯁ꯭ꯂꯥꯏꯗꯤ ꯌꯥꯝ ꯊꯣꯛꯄꯅꯤꯀꯣ
ꯑ ꯂꯦꯟꯁꯥꯏꯄꯨꯗꯤ ꯊꯣꯛꯑꯦ ꯍꯣꯏ
ꯍꯣꯏ ꯑꯗꯨ ꯆꯤꯡ ꯂꯩꯕꯒꯤ ꯂꯦꯟꯁ꯭ꯂꯥꯏꯗꯤ ꯇꯧꯋꯦ ꯑꯗꯨ ꯐ꯭ꯂꯥꯏꯠꯇꯗꯤ ꯌꯥꯝ ꯇꯧꯗꯦꯗ
ꯒꯤ ꯑꯗꯣ ꯕ꯭ꯔꯣꯒꯤ ꯁꯤꯕ꯭ꯂꯤꯡꯁ ꯀꯨꯝꯕꯗꯤ ꯂꯩꯕ꯭ꯔꯥ ꯀꯃꯥꯏꯅ ꯇꯧꯒꯦ
ꯍꯣꯏ ꯑꯩꯒꯤ ꯁꯤꯕ꯭ꯂꯤꯡ ꯇꯔꯨꯛ ꯂꯩ ꯑꯣ ꯇꯔꯦꯠ ꯂꯩꯕꯅꯦ
ꯑꯣ
ꯂꯩꯕꯅꯦ ꯑꯗꯨ ꯅꯨꯄꯤ ꯑꯅꯤ ꯅꯨꯄꯥ ꯃꯉꯥ ꯀꯣ
ꯂꯥꯁꯇ ꯀꯔꯝꯕ
ꯍꯣꯏ ꯑꯩꯅ ꯂꯥꯁ ꯑꯣꯏꯕꯅꯤ ꯇꯥꯔꯕ꯭ꯔ ꯚꯥꯏ
ꯇꯥꯏꯌꯦ ꯇꯥꯏ ꯇꯥꯏ
ꯐꯔꯦ ꯑꯗꯨꯗꯤ ꯍꯣꯔꯦꯟ ꯄꯥꯎ ꯍꯌꯦꯡ ꯑꯃꯨꯛ ꯄꯥꯎ ꯐꯥꯎꯅꯔꯁꯤꯀꯣ
ꯍꯣꯏ ꯍꯣꯏ ꯐꯨꯕꯣꯜꯗ ꯐꯖꯅ ꯌꯦꯡꯉꯨꯕ꯭ꯔꯣ
ꯍꯣꯏ ꯍꯣꯏ ꯍꯣꯏ ꯍꯣꯏ
ꯍꯣꯏ ꯍꯣꯏ ꯐꯔꯦ ꯐꯔꯦ ꯊꯝꯃꯒꯦꯕ